ꯍꯜꯂꯣ
ꯍꯜꯂꯣ
ꯇꯥꯔꯕꯣ
ꯇꯥꯔꯦ
ꯀꯩ ꯌꯥꯧ ꯅ ꯇꯨ ꯃꯦꯔꯣ
ꯑꯁ ꯉꯥꯛꯇꯪ ꯇꯣꯝꯕꯝꯕꯅꯦ ꯑꯩꯗꯣ ꯆꯥꯛ ꯆꯥꯄꯣ ꯗꯤꯤ
ꯆꯥꯔꯦ ꯑꯩꯈꯣꯏꯗꯤ ꯑꯁ ꯉꯟꯅ ꯆꯥꯊꯣꯛꯑꯦ
ꯎꯝ ꯑꯩꯗꯣ ꯉꯁꯥꯏ ꯑꯌꯨꯛꯇꯣ ꯇꯟ ꯆꯥꯁꯤꯜꯂꯣꯕ ꯃꯣꯏꯁꯤ ꯃꯅꯤꯡꯗ ꯇꯟꯒ ꯃꯥꯏꯔꯦꯟꯒ ꯇꯧꯕꯗꯣ ꯌꯣꯜꯂꯦꯕꯀꯣ ꯑꯗꯨ ꯆꯥꯗꯕꯁꯨ ꯌꯥꯝ ꯀꯨꯏꯔꯕꯒꯤꯗ ꯆꯥ ꯁꯥꯂꯛꯕ ꯑꯗꯨ ꯀ ꯊꯪ ꯆ
ꯑꯩꯈꯣꯏꯗꯤ ꯉꯁꯤ ꯁꯝ ꯊꯣꯡꯝ ꯊꯣꯡꯉꯦ ꯑꯗꯨ ꯄꯥꯛꯅꯝꯝ ꯇꯧꯔꯦ ꯑꯗꯨ ꯆꯥꯔꯦ ꯑꯁ ꯌꯥꯝ ꯍꯥꯎꯔꯦ
ꯑꯁ ꯌꯥꯝꯚꯥꯎꯒꯅꯦ ꯄꯝꯅꯗ
ꯑꯣ
ꯑꯩꯅ ꯍꯟꯅꯦ ꯂꯥꯛꯄ ꯅꯨꯃꯤꯠꯀꯤ ꯅꯣꯡꯉꯥꯟꯕꯗꯅꯦ ꯄꯥꯛꯅꯝꯗꯣ ꯑꯗꯨꯏꯗꯣ ꯂꯐꯨꯊꯔꯨꯗꯣ ꯍꯥꯏꯗꯤ ꯁꯨꯝ ꯏꯔꯣꯟꯕꯒꯨꯝꯕꯗꯨꯗꯤ ꯀꯥ ꯍꯦꯟꯅ ꯆꯥꯅꯤꯡꯗꯕ ꯑꯗꯨꯒꯤꯅꯦ ꯄꯥꯛꯅꯝ ꯇꯧꯔ ꯆꯥꯕ ꯑꯁ ꯀꯌꯥꯃꯛ ꯍꯥꯎꯋꯦꯅ ꯀꯨꯞꯄꯤꯒ ꯇꯧꯔꯒ
ꯑꯣ
ꯏꯁꯄꯦꯟ ꯆꯥꯕꯗꯣ ꯑꯣꯏꯖꯥꯅꯩ
ꯍꯣꯏ ꯑꯗꯨꯅꯤ ꯅꯣꯏꯗꯤ ꯀꯔꯤ ꯊꯣꯛꯣꯡꯉꯤꯅꯣ
ꯈꯣꯏ ꯑꯩ ꯉꯁꯥꯏ ꯍꯋꯥꯏ ꯈꯔ ꯊꯣꯡꯈꯤꯕꯅꯦ ꯑꯜꯂꯨ ꯀꯪꯃꯦ ꯇꯧꯔ ꯆꯥꯒꯦ
ꯑꯣ ꯑꯁ ꯑꯗꯨꯁꯨ ꯍꯥꯎꯕꯅꯦ ꯍꯥꯏꯗꯤ ꯅ ꯆ ꯆꯕꯗꯣꯈꯣꯏꯗꯤ ꯍ ꯦꯜꯗ ꯑꯗꯨ ꯑꯗꯨꯝ ꯅꯨꯡꯇꯤꯒꯤ ꯄꯤꯔꯒꯗ ꯂꯩꯔ ꯑꯗꯨꯅ ꯀꯣ ꯑꯁ ꯂꯣꯏꯔꯦ ꯅꯍꯥꯟꯋꯥꯏ ꯑꯉꯥꯡ ꯑꯣꯏꯔꯤꯉꯩꯗꯗꯤꯅꯦ ꯍꯋꯥꯏ ꯊꯣꯡꯕꯒꯁꯦ ꯌꯥꯝ ꯍꯔꯥꯎꯕꯅꯦ
ꯎꯝ ꯑꯉꯥꯡ ꯑꯣꯏꯔꯤꯉꯩꯗꯗꯤ ꯕꯣꯔꯗꯤꯡꯗ ꯅꯨꯡꯇꯤꯒꯤ ꯍꯋꯥꯏ ꯊꯣꯡ ꯆꯥꯔꯒꯁꯨ ꯌꯨꯝꯗ ꯑꯗꯨꯝ ꯆꯥꯗ꯭ꯔꯥ
ꯑꯥ
ꯅꯣꯏ ꯍꯣꯁꯇꯦꯜꯁꯨ ꯑꯂꯨ ꯀꯩ ꯀꯥꯄꯤꯕ꯭ꯔꯥ
ꯄꯤꯌꯦ ꯑꯩꯈꯣꯏ ꯑꯂꯨ ꯀꯛꯃꯦ ꯉꯥꯛꯇꯅꯤ
ꯎꯝ ꯍꯣꯁꯇꯦꯜꯒꯤꯗꯨꯗꯤꯗꯤꯤ ꯂꯧꯒ ꯃꯇꯨꯡꯨꯝ ꯃꯇꯨꯝ ꯌꯥꯎꯗꯥꯏꯅꯦ
ꯌꯥꯎꯗꯦꯗ ꯑꯩꯈꯣꯏꯗꯤ ꯑꯝꯇ
ꯑꯣ ꯎꯠꯇꯤꯒꯗꯤ ꯄꯤꯗ꯭ꯔꯥ
ꯄꯤꯌꯦ ꯑꯩꯈꯣꯏ ꯅꯣꯡꯃꯥꯏꯖꯤꯡ ꯅꯣꯡꯃꯥꯏꯖꯤꯡꯗ ꯎꯇꯤ ꯊꯣꯡꯕ ꯎꯇꯤꯗꯨꯁꯨꯅꯦ ꯑꯩꯈꯣꯏꯗꯤ ꯆꯥꯅꯤꯡ ꯇꯦꯕ ꯎꯇꯤ ꯃꯪꯒꯜ ꯎꯇꯤ ꯑꯉꯧꯕꯗꯨꯗꯤ ꯇ ꯁꯥꯈꯤꯕꯗꯨꯗꯤ ꯈꯔ ꯐꯕ
ꯎꯝ
ꯑꯗꯣ ꯃꯪꯒꯜ ꯎꯇꯤꯗ ꯄꯤꯔꯤꯅ ꯑꯩꯈꯣꯏꯖꯤ ꯆꯥꯅꯤꯡꯇꯅ ꯑꯗꯨꯝ ꯍꯨꯟꯗꯣꯛꯈ꯭ꯔꯦ
ꯃꯒꯟ ꯎꯇꯤꯗꯣ ꯎꯪ ꯑꯗꯨꯨꯕꯗꯨ ꯇꯟꯒ ꯅꯠꯇ꯭ꯔꯗꯤ ꯀꯥ ꯍꯦꯟꯅ ꯆꯥꯅꯤꯡꯗꯦꯀꯣ ꯍꯥꯏꯗꯤ ꯗꯦꯕ ꯀꯔꯃꯒ ꯇꯧ ꯊꯣꯛꯄ ꯀꯥꯟꯗꯁꯨ ꯃꯪꯒꯟ ꯎꯇꯤꯗꯣ ꯇꯧꯋꯤꯗꯅ ꯑꯗꯨꯝꯕꯗꯨꯣ ꯀꯥꯍꯦꯟ ꯆꯥꯅꯤꯡꯦ ꯀꯦꯀꯣꯛ ꯎꯇꯤ ꯑꯁꯪꯕꯁꯤꯅ ꯌꯥꯝ ꯍꯥꯎꯕ ꯍꯦꯟꯗ꯭ꯔꯥ
ꯑ
ꯅꯣꯏꯗꯤ ꯅꯣꯡ ꯇꯥꯗ꯭ꯔꯣ
ꯑꯩꯣꯏ ꯉꯔꯥꯡꯗꯤ ꯅꯣꯡ ꯇꯥꯏ ꯉꯁꯤꯗꯤ ꯇꯥꯗ꯭ꯔꯤ ꯉꯁ ꯑꯌꯨꯀꯗꯤ ꯈꯤꯪ ꯈꯤꯇꯪ ꯇꯥꯗꯧꯒꯨꯝ ꯇꯧꯔꯝꯃꯦ ꯑꯗꯣ ꯇꯣꯛꯈ꯭ꯔꯦ
ꯍꯌꯦ ꯑꯩꯈꯣꯏ ꯏꯕꯥꯅꯤ ꯀꯩꯅꯣ ꯇꯧꯁꯤꯔꯥ ꯇꯟꯖꯥ ꯆꯥꯕ ꯀꯥꯟꯗꯅꯦ ꯊꯔꯣꯏ ꯊꯣꯡ ꯑꯁꯥꯁꯤꯔꯥ
ꯍꯣꯏ ꯌꯥꯏꯌꯦꯦ
ꯊꯔꯣꯏ ꯆꯦꯂꯦꯟꯖ ꯇꯧꯁꯤꯔꯣ ꯅꯪ
ꯌꯥꯏꯌꯦꯦ ꯑꯁ ꯊꯔꯣꯏꯗꯤ ꯑꯩꯗꯤ ꯆꯥꯃ ꯍꯦꯟꯃꯦ ꯑꯗꯨꯝ ꯆꯨꯞꯄ ꯉꯝꯃꯦ ꯑꯩꯗꯤ ꯊꯔꯣꯏ ꯊꯣꯡ ꯅꯨꯃꯤꯠꯁꯦ ꯆꯥꯛ ꯆꯥꯗꯦ ꯊꯔꯣꯏ ꯑꯗꯨ ꯑꯗꯨꯝ ꯆꯨꯞꯄꯤꯉꯩꯗ ꯆ ꯒꯁꯤꯦ ꯕꯪ ꯕꯪ ꯪ ꯕꯪꯪ ꯁꯥꯒꯠꯄꯤꯔꯦ
ꯉꯁꯦ ꯁꯔꯖꯔꯤ ꯇꯧꯗ꯭ꯔꯁꯨ ꯌꯥꯔꯦ ꯅꯠꯇ꯭ꯔꯥ ꯇꯔꯣꯏ ꯆꯨꯞꯄ ꯀꯥꯟꯗꯗꯤ ꯎꯝ ꯑꯩꯅ
ꯑꯥ
ꯑꯩꯈꯣꯏ ꯕꯥꯗꯨ ꯂꯧꯖꯒꯦꯕꯀꯣ ꯑꯩꯈꯣꯏꯕꯥꯗꯨ ꯂꯧꯖꯈꯤꯑꯕ
ꯑ
ꯑꯗꯣ ꯍꯔꯤꯗꯨꯣ ꯂꯩꯔꯅꯤꯗꯅ ꯑꯗꯨꯀꯥꯟꯗꯅꯦ ꯊꯔꯣꯏ ꯂꯩꯔꯨꯁꯦ ꯕꯖꯥꯔꯗꯒꯤ ꯑꯗꯨꯒꯅꯦ ꯊꯔꯣꯏ ꯆꯨꯞꯄꯒ ꯆꯥꯁꯦ ꯀꯨꯏꯔꯦ ꯊꯔꯣꯏ ꯊꯣꯡꯕꯗ ꯆꯥꯗꯕ ꯆꯦꯂꯦꯟꯖ ꯇꯧꯁꯦꯕ ꯎꯝ
ꯇꯧꯁꯦ
ꯎꯝ ꯆꯥꯛꯀ ꯆꯥꯊꯣꯛꯑꯒ ꯊꯕꯛ ꯏꯪꯈꯥꯡꯗꯣ ꯄꯞ ꯄꯠ ꯂꯣꯏꯁꯜꯂꯒꯦ ꯑꯩꯗꯣ ꯑꯗꯨꯒꯅꯦ ꯆꯠꯂꯨꯁꯦ ꯏꯕꯥꯅꯤ ꯊꯦꯡꯅꯗꯔꯁꯨ ꯀꯨꯏꯔ ꯊꯔꯣꯏꯗꯨ ꯆꯨꯞꯄꯒ ꯑꯝꯇꯪ ꯋꯥꯔꯤꯗꯣ ꯐꯨꯒꯥꯏꯅꯩꯗꯗ
ꯍꯣꯏ ꯌꯥꯏꯌꯦ ꯑꯗꯨꯁꯨ ꯑꯁ ꯊꯔꯣꯏ ꯊꯣꯡꯉꯒ ꯆꯥꯗꯕꯁꯨ ꯇꯨꯀꯩꯔꯦ
ꯎꯝ
ꯊꯔꯣꯏ ꯊꯣꯡꯕꯁꯤꯗꯤ ꯍꯥꯏꯗꯤ ꯆꯥꯕꯤꯅꯕ ꯅꯨꯡꯉꯥꯏꯕꯒ ꯆꯥꯈ꯭ꯔꯗꯤ ꯈꯔ ꯐꯩꯑꯕ ꯋꯥꯔꯤ ꯁꯥꯟꯅ ꯁꯥꯟꯅꯗꯅꯀꯣ ꯃꯁꯤ ꯤꯡꯒꯥꯁꯤ ꯈꯪꯗꯕ ꯃꯈꯩ ꯆꯨꯞ
ꯍꯣꯏ ꯎꯝ ꯊꯔꯣꯏ ꯆꯥꯛꯁꯦ ꯑꯩꯈꯣꯏ ꯁꯣꯝ ꯍꯥꯏꯗꯤ ꯅꯣꯔꯠ ꯏꯁ ꯈꯛꯇ ꯑꯣꯏꯔ ꯃꯥꯜꯂ ꯑꯇꯣꯞꯄ ꯍꯣꯏ ꯑꯇꯣꯞꯄ ꯁ꯭ꯇꯦꯠꯇ ꯑꯇꯣꯞꯄ ꯍꯥꯏꯗꯤ ꯑꯇꯣꯞꯄ ꯀꯟꯇ꯭ꯔꯤꯗꯒꯕꯨꯗꯤ ꯆꯥꯔꯝꯅꯤ ꯀꯣ ꯑꯗꯨ ꯀꯥ ꯍꯦꯟꯅ ꯍꯥꯏꯗꯤ ꯑꯇꯣꯞꯄ ꯍꯕꯥꯞ ꯑꯣ ꯔꯥꯖꯁꯊꯥꯟ ꯍꯥꯏꯔꯣ ꯑꯗꯨꯒ ꯇꯦꯛꯂꯤ ꯍꯥꯏꯔꯣꯏ ꯃꯣꯏ ꯑꯁꯣꯝꯗꯗꯤ ꯀꯩꯁꯨ ꯐꯪꯗꯦꯗꯅꯀꯣ ꯊꯥꯔꯣꯏꯁꯦ
ꯎꯝ
ꯑꯗꯣ ꯃꯣꯏꯗꯤ ꯀꯥ ꯍꯦꯟꯅ ꯁꯨꯝꯕꯁꯤꯁꯨ ꯁꯤ ꯆꯥꯗꯕꯩ ꯇꯥꯏꯞ ꯇꯧꯗ꯭ꯔꯣ
ꯎꯝ ꯇꯎꯑꯦ
ꯑꯗꯨꯅ ꯑꯁ ꯍꯧꯖꯤꯛꯇꯤ ꯊꯔꯣꯏꯁꯤ ꯌꯥꯝ ꯊꯣꯛꯄ ꯃꯇꯝꯅꯤ ꯑꯗꯨꯅ ꯑꯁ ꯊꯔꯣꯏ ꯊꯣꯡꯕꯒꯤ ꯃꯍꯥꯎꯗꯣ ꯑꯝꯇꯪ ꯂꯧꯕ ꯌꯥꯏꯗꯅ ꯑꯃꯨꯛ ꯊ꯭ꯔꯨꯕꯤꯒ ꯍꯥꯞꯄꯒ ꯊꯣꯡꯉꯒ ꯀꯣ
ꯍꯣꯏ
ꯎ ꯅꯣꯏ ꯅꯤꯅꯦ ꯑꯃ ꯂꯩ ꯇꯥꯏꯅꯦ ꯃꯥꯁꯨ ꯊꯔꯣꯏ ꯊꯣꯡꯕ ꯌꯥꯝ ꯄꯥꯝꯗꯥꯏꯅꯦ
ꯑꯁ ꯃꯍꯥꯛꯅ ꯊꯣꯡꯕ ꯊꯔꯣꯏꯁꯦ ꯝꯅꯦꯣꯏ ꯃꯥꯗꯤ ꯃꯥꯅ ꯊꯣꯡꯕ ꯊꯣꯏꯃ ꯍꯥꯎꯕ ꯂꯩ ꯏꯇ ꯍꯥꯏꯔꯅꯦ
ꯑꯗꯨꯗꯤ ꯑꯗꯨ ꯃꯥꯁꯨ ꯃꯥꯁꯨ ꯃꯥꯁꯨ ꯀꯩꯅꯣ ꯇꯧꯁꯦ
ꯑꯥ ꯍꯜꯂꯣ ꯍꯜꯂꯣ